ꯍꯂꯣ
ꯍꯂꯣ ꯇꯥꯔꯕꯣ
ꯇꯥꯔꯕꯣ
ꯇꯥꯔꯦ ꯇꯥꯔꯦ ꯐꯥꯅꯝ ꯀꯨꯏ ꯀꯨꯏ ꯇꯅꯗꯤꯀꯣ
ꯅꯦꯠ ꯋꯥ
ꯅꯠꯇꯕ ꯐꯅꯝ ꯀꯣꯛꯈꯜꯂ ꯑꯣꯈꯜꯂ ꯐꯅꯝ ꯀꯨꯏ ꯇꯥꯅꯇꯦꯕ
ꯅꯦꯠ ꯋꯥꯛ ꯅꯨꯡꯉꯥꯏ ꯇ꯭ꯔꯤꯔꯥ ꯀꯩꯅꯣ ꯈꯪꯗꯦ
ꯎꯝ ꯎꯝ ꯆꯥꯛ ꯆꯥꯔꯕꯣ
ꯑꯥ
ꯎꯝꯍ ꯆꯥꯛ ꯆꯥꯔꯕꯣ
ꯇ꯭ꯔꯤꯗ
ꯄꯨꯡ ꯀꯌꯥ ꯆꯗꯩꯕ
ꯆꯗꯩꯕ ꯉꯇꯪ ꯂꯩꯔꯒꯕꯨꯗꯤ ꯆꯥꯔꯅꯤ ꯆꯥꯛꯁꯤꯅꯅꯦ ꯂꯥꯝꯗꯤ ꯗꯨꯝ ꯂꯥꯝꯕ ꯆꯥꯕꯗꯤ ꯁꯨꯡꯌꯥ ꯌꯥꯗꯕ
ꯎꯝ ꯑꯩꯅ ꯄꯨꯆꯥ ꯆꯥꯕ
ꯆꯥꯕ ꯎꯝ ꯄꯪꯆꯥ ꯆꯥꯕ ꯄꯨꯡ ꯅꯣꯏ ꯅꯣꯏꯕ ꯅꯣꯏꯅ ꯑꯩꯅ ꯆꯪ ꯁꯨꯡꯆꯥ ꯆꯥꯗꯕ ꯄꯨꯡꯀꯪ ꯀꯪꯕꯗꯣ
ꯆꯨꯃꯨꯔ ꯅꯪꯖꯦ ꯑꯩꯒ ꯊꯥ ꯑꯝ ꯂꯩꯃꯤꯟꯅꯕ ꯅꯝ ꯅꯝ ꯄꯤꯖꯅꯦ ꯑꯩꯅ
ꯎꯝ ꯚꯤꯇꯥꯃꯤꯟ ꯊꯛꯑꯒꯅ ꯈꯔ ꯆꯥꯏꯕ ꯑꯗꯨꯒꯤ ꯊꯛꯑ ꯆꯥꯕ ꯊꯛꯇ꯭ꯔ ꯇꯣꯛꯄꯗꯨꯗꯤ ꯇꯜꯂꯦ
ꯑꯥ ꯅꯣꯏ ꯒꯦ ꯍꯥꯏꯔꯗꯤ ꯃꯁꯥ ꯃꯊꯟꯅ ꯅꯣꯏꯔꯛꯄꯅꯤꯗ ꯑꯈꯣꯏꯁꯨ ꯊꯥꯏ ꯅ ꯃꯥꯁꯇꯔ ꯇꯝꯃꯤꯉꯥꯏꯗ ꯎ ꯆ‌ꯦꯛ ꯅꯠꯇ꯭ꯔꯣ ꯑꯣꯏꯔꯝꯃꯤꯖꯦ ꯑꯗꯣ ꯑꯗꯨꯝ ꯑꯈꯣꯏ ꯍꯤꯗꯥꯛ ꯊꯛꯏꯅꯤ ꯈꯣꯠꯂꯤꯅꯤ ꯇꯧꯔꯤꯅꯦ ꯑꯗꯨ ꯌꯥꯗꯦ ꯑꯗꯨꯝ ꯍꯧꯖꯤꯛꯇꯤ ꯑꯗꯨꯝ ꯃꯁꯥ ꯃꯊꯟ ꯅꯣꯏꯖꯔꯛꯑꯦ ꯗꯅ
ꯅꯣꯏꯖꯔꯦꯑꯦꯗꯅ ꯎꯝ ꯅꯣꯏꯔꯦ ꯅꯪ ꯍꯧꯖꯤꯛ ꯐꯖꯅ
ꯑꯩꯅ ꯑꯩꯅ ꯈꯜꯂꯤꯌꯦ ꯁꯨꯋꯥꯅꯥ ꯐꯤꯔꯣꯝ ꯔꯣꯏꯇꯗꯤ ꯑꯩ ꯌꯥꯝ ꯄꯨꯔꯔꯣꯏꯒꯦ ꯁꯤꯅꯦꯕ
ꯄꯨꯔꯔꯣꯏꯒꯦ ꯁꯤꯅꯦꯕ
ꯃꯣꯝꯄꯥꯛꯄꯤꯗꯛ ꯇꯔꯥꯃꯨꯛ ꯎꯝ ꯎꯝ ꯇꯔꯥꯃꯨꯛ ꯀꯨꯟꯃꯨꯛꯇꯪ ꯍꯥꯏꯗꯤ ꯃꯣꯝꯄꯛꯐꯤꯗꯛ ꯐꯅꯦꯛ ꯍꯥꯏꯁꯤꯗꯤ ꯎꯝ
ꯑꯗꯨꯃꯛ ꯁꯤꯖꯤꯟꯅ ꯑꯗꯨꯝ ꯂꯩꯗꯔꯣꯝꯅꯦ
ꯎꯝ ꯑꯗꯨꯅ ꯂꯩꯕꯗ ꯀꯩꯁꯨ ꯍꯥꯏꯔꯣꯏꯗꯅ ꯑꯗꯨꯅ ꯑꯗꯨꯃꯥꯏ ꯈꯟ ꯈꯜꯂꯦꯕ ꯍꯌꯦꯡ ꯂꯩꯔ ꯂꯩꯔ ꯃꯣꯟꯄꯥꯛ ꯐꯤꯗꯛ ꯇꯣ ꯑꯦ ꯁꯤ ꯃꯥꯃꯜ ꯆꯠꯂꯦ ꯃꯣꯟꯄꯛ ꯐꯤꯗꯛ ꯑꯝꯇ ꯂꯩꯁꯤ ꯈꯣꯠꯁꯤ ꯑꯗꯨꯃꯥꯏꯅ ꯇꯥꯅ ꯂꯩ ꯌꯥꯏꯗꯅ ꯑꯗꯩ ꯐ꯭ꯔꯤꯖ ꯋꯥꯆꯤꯟ ꯃꯦꯆꯤꯟ ꯑꯗꯨꯗꯩꯩꯒꯤ ꯍꯦꯟꯊꯦꯟꯗꯨꯗꯤ ꯂꯩꯗꯦ ꯌꯥ ꯍꯥꯏ ꯍꯧꯖꯤꯛ ꯃꯇꯝꯗ ꯑꯗꯨ ꯍꯥꯞꯅꯗꯕ ꯑꯝꯇ ꯌꯥꯎꯅꯗ꯭ꯔꯦꯗꯅ ꯑꯗꯣꯝꯗ ꯑꯣꯏꯅ ꯄꯩꯁꯥꯁꯦ ꯑꯩꯅ ꯈꯜꯂꯦꯕ ꯑꯩ ꯋꯥꯈꯜꯗ꯫ ꯑꯍꯣꯡ ꯑꯆꯥꯎ ꯌꯦꯡꯂꯒ ꯁꯦꯀꯦꯂꯦꯟꯒꯤꯁꯦ ꯂꯩꯍꯧꯕ
ꯄꯩꯁ ꯄꯩꯁꯥ ꯄꯩꯁꯥ ꯑꯗꯨ ꯇꯥꯔꯦ
ꯄꯩꯁꯥ ꯑꯍꯟꯕ ꯐꯖꯩꯍꯦꯗꯨ ꯇꯥꯔꯦ꯫
ꯎꯝ꯫
ꯄꯨꯝꯅꯃꯛ ꯄꯩꯁꯥꯗ ꯇꯥꯏ
ꯃꯥꯅꯦ꯫ ꯎꯔꯦ ꯑꯩꯅ ꯈꯟꯕꯗ ꯈꯡꯕꯔ꯭ ꯍꯥꯏꯗꯤ ꯄꯔꯃꯦꯁꯣꯔꯤꯒ ꯍꯧꯖꯤꯛꯀꯤ ꯔꯤꯕ ꯃꯣꯟꯄꯥꯛ ꯐꯤꯗꯛ ꯂꯩꯕꯗꯣ ꯕꯦꯟ ꯀꯥꯏꯔꯗꯤ ꯐꯖꯕ ꯐꯪꯅꯤꯗꯅ꯫
ꯐꯪꯅꯤꯗꯅ ꯐꯪꯅꯤ꯫ ꯃꯥ ꯍꯥꯏꯗꯨꯗꯤ ꯃꯣꯏ ꯍꯥꯟꯅ ꯉꯔꯥꯡ ꯉꯔꯥꯡ ꯅꯥꯍꯥꯟ ꯒꯤ ꯃꯃꯥꯡꯗꯁꯨ ꯃꯣꯏ ꯂꯧꯔꯦ ꯍꯥꯏꯗꯨꯗꯤ
ꯑꯥ ꯚꯦꯟ ꯀꯥꯏꯕꯩ ꯂꯨꯄꯥ ꯆꯥꯝꯃꯔꯤ ꯆꯧꯉꯥ ꯑꯪ ꯂꯨꯄꯥ ꯆꯥꯝꯃꯔꯤ ꯆꯧꯉꯥ ꯍꯥꯏꯗꯣ ꯃꯣꯏ ꯃꯌꯥꯝꯅꯒ ꯑꯣꯇꯣꯗꯒ ꯅꯦꯛꯑꯒ ꯄꯨꯏ ꯍꯥꯏꯗꯨꯗꯤ ꯑꯩꯅ ꯍꯥꯟ ꯈꯟꯅꯤꯡꯉꯤꯁꯤꯅ ꯑꯗꯨ ꯅꯠꯇꯕ ꯑꯩꯈꯣꯏꯒꯤ ꯀꯩꯅꯣꯁꯦ ꯍꯥꯏꯗꯤ ꯚꯦꯟ ꯀꯥꯏꯕꯩꯗꯣ ꯕꯦꯟ ꯀꯥꯏꯕꯁꯤꯗ ꯑꯩꯈꯣꯏꯒꯤ ꯑꯩꯈꯣꯏ ꯄꯨꯂꯞ ꯂꯧꯔꯗꯤ ꯂꯨꯞ ꯆꯥꯝꯔꯤ ꯆꯥꯝꯔꯤ ꯁꯥꯍꯜꯂꯁꯤꯀꯣ ꯂꯤꯁꯤꯡ ꯃꯉꯥꯃꯨꯛ ꯈꯤꯇꯪ ꯂꯧꯔꯗꯤ ꯀꯌꯥꯃꯨꯛ ꯇꯥꯏꯅꯤ ꯃꯣꯟꯄꯥꯛ ꯐꯤꯗꯥꯛꯇꯣ
ꯂꯤꯁꯤꯡ ꯃꯉꯥꯒꯤ ꯂꯧꯔꯔꯤ
ꯇꯔꯥꯃꯨꯛꯇꯪ ꯂꯧꯅꯤꯡꯕ ꯑꯩꯅ꯫
ꯁꯦꯀꯦꯟꯍꯦꯟ ꯉꯛꯇꯗ ꯇꯔꯥꯃꯨꯛꯇꯤ ꯌꯥꯝꯃꯟꯗ꯭ꯔꯣ꯫ ꯑꯍꯨꯝ ꯃꯔꯤꯃꯨꯛ ꯄꯨꯔꯗꯤ ꯌꯥ
ꯑꯦ ꯃꯣꯟꯄꯥꯛ ꯐꯤꯗꯥꯛꯁꯤꯗꯤ ꯅꯨꯄꯥꯒꯤ ꯑꯃ ꯑꯩꯒꯤ ꯑꯃ ꯊꯥꯔꯛꯀꯅꯤ ꯑꯗꯨ ꯌꯥꯝ ꯂꯩꯁꯤꯜꯂꯨꯕꯁꯨ
ꯑꯗꯨꯅꯦ ꯑꯍꯟꯕꯁꯨ ꯑꯗꯨꯒꯨꯝꯕꯗꯅꯦ ꯑꯍꯨꯝ ꯃꯔꯤ ꯔꯤꯃꯨ ꯂꯩꯔꯤꯅꯤ ꯅꯠꯇ꯭ꯔꯥ ꯑꯗꯒꯤꯗꯤ ꯑꯩꯅ ꯍꯥꯏꯕ ꯑꯁꯨꯡꯕꯒꯤ ꯀꯩꯅꯣꯗꯣ
ꯍꯦ ꯃꯣꯄꯥꯛ ꯐꯤꯗꯛ ꯀꯩꯅꯣꯝ ꯍꯥꯏꯒꯦꯅꯦ ꯃꯃꯤꯁꯦ ꯀꯩꯅꯣ ꯍꯧꯖꯤꯛ ꯌꯥꯝ ꯂꯩ ꯁꯟꯕ ꯌꯥꯗ꯭ꯔꯤꯌꯦ ꯑꯩꯈꯣꯏꯒꯤ ꯍꯌꯦꯡ ꯐꯔꯅꯤꯆꯔꯗꯣ ꯀꯌꯥꯝ ꯄꯥꯛ ꯀꯩꯅꯣ ꯃꯣꯝꯄꯥꯛꯅ ꯀꯌꯥꯃꯥꯏꯅ ꯇꯧꯕꯅꯣ ꯐꯤꯠ ꯀꯌꯥ ꯁꯥꯡꯕꯅꯣ ꯑꯗꯨ ꯈꯪꯗ ꯌꯥꯔꯣꯏꯌꯦ
ꯃꯥꯅꯦ ꯃꯥꯅꯦ
ꯂꯩꯌꯦꯅꯁꯨ ꯊꯣꯛ ꯆꯥꯟꯅꯗꯦ ꯗꯩꯩꯃꯨꯛ
ꯑꯗꯨ ꯆꯥꯎꯔꯥꯛꯄ ꯑꯃ ꯐꯃꯨꯡꯖꯤꯗꯤ ꯑꯗꯨꯝ ꯐꯤꯠ ꯇꯔꯨꯛ ꯑꯗꯨꯃꯥꯏ ꯄꯥꯛꯅꯗꯥꯏꯅꯦ ꯎꯝ
ꯐꯤꯠ ꯃꯉꯥ ꯃꯨꯛꯇꯤ ꯄꯛꯅꯥꯗꯥꯏꯅꯦ
ꯃꯉꯥꯁꯦ ꯑꯗꯨꯝ ꯄꯤꯛꯑꯦ ꯇꯔꯨꯛ ꯑꯩꯗꯤ ꯇꯔꯨꯛ ꯄꯥꯛꯄ ꯄꯥꯝꯃꯦ
ꯑꯩꯖꯤ ꯇꯔꯨꯛ ꯄꯥꯛ ꯑꯣ ꯃꯥꯅꯦ ꯑꯗꯣ ꯍꯌꯦꯡ ꯑꯩ ꯌꯦꯡꯉꯅꯤ ꯍꯧꯖꯤꯛ ꯃꯣꯝꯄꯥꯛꯄꯤ ꯑꯪ ꯑꯣꯏꯗꯣꯏꯅꯦ ꯑꯗꯣ ꯑꯈꯣꯏꯅ ꯂꯩꯁꯟꯕ ꯍꯥꯏꯁꯦ ꯍꯧꯖꯤꯛꯀꯤ ꯃꯣꯝꯄꯥꯛꯄꯤꯗ ꯀꯩꯅꯣꯒꯤꯗꯣ ꯑꯗꯨꯗꯤ ꯂꯩꯁꯟꯕ ꯇꯜꯂꯦꯕ ꯏꯟꯖꯥꯁꯤ ꯑꯃ ꯐꯟꯗꯣꯛꯑꯒ ꯑꯃ ꯊꯥꯕꯤꯗꯨꯣ ꯑꯗꯨꯗꯤ ꯌꯥꯏꯗꯅ
ꯎꯝ ꯑꯗꯨꯒ ꯐꯔꯅꯤꯆꯔꯁꯤ ꯑꯗꯨꯗꯣ ꯑꯩꯗꯤ ꯃꯣꯏꯒꯤ ꯀꯨꯏꯁꯟ ꯅꯥꯞꯄꯤꯗꯣ ꯑꯩ ꯄꯥꯝꯗꯦ
ꯅꯝꯗꯦ ꯑꯩꯗꯤ ꯅꯞꯄꯣꯏ
ꯑꯩꯁꯨ ꯅꯞꯄ ꯄꯥꯝꯗꯦꯕ ꯅꯞꯠꯇꯕꯤꯗ ꯌꯥꯝꯅ ꯁꯤꯝ
ꯑꯥ ꯁꯤꯝꯄꯜ ꯅꯣꯏ ꯑꯩ ꯑꯩꯁꯨ ꯅꯄꯣꯏꯕ ꯑꯗꯨ ꯑꯩ ꯄꯥꯝꯗꯦꯕ ꯍꯥꯏꯗꯤ ꯑꯉꯥꯡꯅ ꯁꯦꯒꯥꯏꯕꯗ ꯂꯣꯏꯔꯦꯕ
ꯎꯝ ꯑꯉꯥꯡ ꯅꯨꯄꯤ ꯌꯥꯎꯔꯛꯑꯀꯥꯟꯗ ꯃꯥꯅꯤ
ꯑꯩ ꯁꯤꯝ ꯁꯤꯄꯟꯗꯀꯣ ꯀꯥꯡꯊꯣꯟꯁꯦ ꯁꯤꯝꯄꯟꯗ ꯎ ꯑꯔꯤꯡꯕ
ꯑꯗꯨ ꯎꯗꯤꯅꯦ ꯀꯥꯔꯦꯝꯕꯤꯈꯣꯛꯀꯤ ꯎꯁꯦ ꯑꯁꯤ ꯌꯥꯝ ꯐꯩ ꯍꯥꯏꯌꯦꯕꯀꯣ ꯑꯗ ꯑꯩꯅ ꯑꯈꯣꯏꯒꯤꯗꯤ ꯑꯈꯣꯏ ꯃꯥꯏ ꯃꯅꯥꯎ ꯅꯨꯄꯤ ꯑꯃꯁꯨ ꯐꯔꯅꯤꯆꯔ ꯇꯧꯔ ꯂꯩꯔꯦ ꯃꯥꯂꯣꯝꯗ ꯑꯗꯒꯤꯗꯤ ꯑꯑ ꯑꯈꯣꯏꯕꯨꯣꯛ ꯀꯤ ꯃꯆꯦꯒꯤ ꯃꯆꯥ ꯀꯛ ꯀꯥ ꯑꯃꯁꯨ ꯃꯣꯏꯔꯥꯡꯗ ꯇꯧꯔ ꯂꯩꯔꯦ ꯑꯗꯨꯅꯅꯦ ꯑꯗꯨꯃꯥꯏꯅ ꯍꯣꯡꯗꯣꯔꯦ ꯑꯗꯨꯗꯨ ꯇꯥꯕꯒ ꯑꯩꯉꯣꯟꯗꯩ ꯂꯧ ꯑꯗꯨ ꯑꯩꯉꯣꯟꯗꯩ ꯂꯧꯔ ꯇꯧꯔ ꯑꯩ ꯃꯣꯏꯗꯒꯤ ꯑꯃꯕꯨꯛ ꯂꯧꯅꯤꯡꯗꯦꯕ ꯑꯦ ꯑꯩ ꯕꯦꯂꯤ ꯌꯥꯍꯣꯏꯗꯩ ꯑꯣꯏꯅ ꯉꯥꯡꯅꯔꯅꯤ ꯍꯥꯏꯕ ꯑꯩꯅ ꯍꯦ ꯍ ꯂꯨꯍꯣꯡ ꯇꯥ ꯕꯤꯂꯤꯌꯥ ꯍꯣꯏ
ꯀꯩꯅꯣꯝ ꯍꯥꯏꯒꯦꯕꯀꯣ ꯑꯩ ꯀꯩꯔꯦꯝ ꯄꯤꯈꯣꯛꯁꯤꯅ ꯑꯥ ꯑꯥ ꯑꯗꯨꯅ ꯑꯗꯨꯅ ꯐꯩ
ꯑꯗꯨ ꯑꯩ ꯑꯗꯨꯃꯥꯏꯅ ꯈꯜꯂꯦ ꯑꯗꯣ ꯑꯩꯈꯣꯏꯅꯦꯒꯤ ꯆꯥꯛꯀꯧꯕꯗ ꯑꯃ ꯍꯥꯞꯄꯦꯕ ꯎꯝ ꯃꯣꯏꯅꯗꯤ ꯄꯩꯁꯥ ꯇꯥꯔꯕꯅꯦꯒ ꯄꯩꯁꯥ ꯇꯥꯔꯕꯅꯤ ꯀꯥꯏꯅ ꯇꯧꯔꯛꯦꯕ ꯑꯗꯨꯣ ꯑꯇꯣꯞꯄꯁꯨ ꯅꯅꯗꯕ ꯃꯤꯅ ꯋꯥ ꯉꯥꯡꯅꯕ ꯌꯥꯗꯕꯒꯤ ꯉꯥꯡꯅꯗꯦꯕ ꯑꯩꯏ ꯑꯩꯈꯣꯏ ꯏꯅꯦꯒꯤ ꯑꯃ ꯂꯧꯋꯦꯕ ꯆꯠ ꯀꯧꯕꯒꯤ ꯃꯣꯏꯗꯒꯤ
ꯎꯝ
ꯑꯗꯣ ꯑꯈꯣꯏꯅ ꯄꯥꯝꯕ ꯃꯑꯣꯡꯗꯨ ꯀꯩꯁꯨ ꯇꯧꯔꯛꯇꯦꯕ ꯍꯥꯏꯕꯅ ꯑꯃ ꯇꯧꯔꯛꯄꯅ ꯑꯃ
ꯎꯝ ꯍꯧꯖꯤꯛꯁꯦ ꯐ꯭ꯔꯤꯖꯇ ꯀꯌꯥꯃꯨꯛ ꯄꯤꯅꯔꯤꯒꯦ
ꯑꯗꯨꯝ ꯇꯔꯥ ꯃꯔꯤ ꯃꯉꯥ ꯑꯗꯨꯝ ꯈꯔ ꯍꯦꯟꯅ ꯆꯥꯎꯔꯗꯤ ꯑꯗꯨꯝ ꯑꯁ ꯑꯦ ꯐꯤꯇꯤ ꯁꯚꯦꯟꯇꯤꯒ ꯌꯧꯕ ꯑꯗꯨꯝ ꯂꯩꯕ ꯇꯥꯔꯦ ꯃꯈꯜ ꯃꯈꯜ
ꯋꯥꯁꯤꯡ ꯃꯦꯆꯤꯟ ꯐ꯭ꯔꯤꯖꯗ ꯑꯗꯨꯝ
ꯎꯝ ꯆꯪ ꯍꯦꯟꯕꯨ ꯍꯦꯟꯗꯨ ꯃꯥꯜꯂꯦꯕꯦꯝ
ꯑꯁ
ꯀꯣꯔꯣꯛ ꯀꯔꯥꯛ ꯌꯥꯝ ꯀꯩꯅꯣ ꯇꯧ ꯀꯦꯖꯤ ꯋꯥ ꯃꯣꯁꯃꯤ ꯁꯤꯟꯗꯤꯃꯣꯏ ꯀ ꯖꯤꯒꯒꯤ
ꯍꯧꯖꯤꯗꯤ ꯋꯥꯁꯤꯁꯤ ꯃꯛ ꯐꯃꯛ
ꯑꯗ ꯃꯈꯜ ꯃꯈꯥ ꯐꯅꯦ ꯑꯗꯨꯅ ꯀꯤ ꯍꯥꯏꯗꯤ ꯑꯍꯣꯡꯕꯗꯨꯅ ꯑꯃꯨꯛꯀ ꯍꯦꯟꯅ ꯄꯣꯠꯇꯣ ꯀꯩꯅꯣ ꯇꯧꯗꯦꯗꯅ ꯑꯗ ꯄꯨꯔꯛꯑꯗꯤ ꯈꯤꯇꯪ ꯇꯧ ꯃꯥꯟꯕꯁꯨ ꯇꯧꯅꯤꯡꯉꯛꯀꯅꯤ
ꯇ꯭ꯔꯤꯛꯀꯤꯅꯤꯅꯀꯣ ꯕ꯭ꯔꯥꯟꯗꯦꯠ ꯑꯣꯏꯕ ꯈꯔ ꯐꯖꯕ ꯑꯗꯨꯅ ꯐꯩꯕ ꯑꯩ ꯈꯜꯂꯤꯁꯦ ꯁꯣ ꯃꯣꯂꯥ ꯑꯇꯩ ꯑꯝꯇ ꯈꯟꯗꯦ ꯌꯥꯅꯥ ꯌꯥꯅꯕ ꯐꯤꯔꯣꯜ ꯐꯨꯔꯤꯠꯇꯨꯗꯤ ꯁꯦꯒꯥꯏꯔꯦ ꯑꯃꯨꯛ ꯂꯩꯕ ꯌꯥꯏ ꯑꯃ ꯇꯧꯕ ꯌꯥꯏ ꯅꯠꯇ꯭ꯔꯥ ꯐꯔꯅꯤꯆꯔꯒ ꯋꯥꯁꯤꯡ ꯃꯦꯆꯤꯟꯒ ꯐ꯭ꯔꯤꯖꯀꯗ ꯈꯔ ꯃꯃꯜꯁꯦ ꯍꯥꯏꯖꯤꯜꯍꯜꯂꯅꯤ ꯑꯇꯩ ꯀꯥꯡꯒꯟ ꯅꯨꯡꯒꯟꯖꯦ ꯌꯥꯝ ꯁꯤꯝꯄꯟ ꯁꯤꯝꯄꯟꯗ ꯄꯩꯁꯥꯁꯦ ꯀꯛꯊꯅꯕ ꯍꯣꯠꯅꯔꯅꯤ ꯑꯩ ꯑꯩ ꯑꯗꯨꯃꯥꯏꯅ ꯈꯜꯂꯦꯕ
ꯑꯩ ꯑꯗꯨꯃꯥꯏꯅ ꯈꯜꯂꯦꯕ
ꯌꯥꯗ꯭ꯔꯣ ꯑꯩ ꯍꯥꯏꯖꯤꯖꯨ
ꯌꯥꯏ ꯌꯥꯝ ꯊꯤ ꯌꯥꯏ
ꯇꯪ ꯈꯟꯗꯧꯅꯤ ꯅꯨꯃꯤꯠ ꯃꯉꯥꯅꯤꯇꯩ ꯈꯟꯗꯧꯅꯤ ꯑꯗꯨꯗ ꯍꯦꯛꯇ ꯗꯤꯖꯥꯏꯟ ꯇꯧꯗꯅ ꯇꯧꯏ ꯀꯩ ꯀꯥꯟꯗꯏꯅꯣ
ꯄꯩꯁꯥ ꯗꯤꯖꯥꯏꯟ ꯇꯧꯔꯤꯉꯩ ꯍꯦꯟꯅ ꯄꯩꯁꯥꯗꯣ ꯁꯨꯝ ꯍꯦꯟꯒꯠꯂꯛꯀꯅꯤ
ꯎꯝ
ꯐꯖꯕꯗꯨꯅ ꯐꯠꯇ꯭ꯔꯣ
ꯍꯣꯏ ꯍ ꯏꯆꯝ ꯆꯝꯁ ꯐꯖꯕꯗꯣ ꯑꯗꯨ ꯄꯥꯝꯃꯦ ꯑꯩꯗ
ꯂꯩꯕꯅꯦꯕ
ꯎꯝ ꯑꯗꯨꯅ ꯀꯥꯟꯅꯗꯕꯗ ꯄꯩꯥꯁꯥ ꯆꯪꯍꯟꯕꯗꯣ ꯑꯩ ꯄꯥꯝꯗꯦꯕ ꯑꯗꯣ ꯑꯩꯗꯤ ꯁꯅꯥ ꯂꯨꯄꯥꯒ ꯑꯝꯇ ꯄꯨꯔꯔꯣꯏ ꯁꯣꯃꯣꯂꯥ ꯁꯥꯅ ꯂꯨꯄꯥ ꯑꯁꯥ ꯂꯩꯇꯦ ꯑꯩꯉꯣꯟꯗ
ꯁꯅꯥꯕꯨꯗꯤ ꯊꯥꯏꯅꯗꯒꯤ ꯏꯃꯥꯅ ꯂꯤꯛ ꯑꯃ ꯁꯤꯍꯟꯕꯤꯔꯤꯁꯤꯒ ꯈꯨꯗꯣꯞ ꯃ ꯃꯆꯥ ꯑꯅꯤꯒꯛꯁꯤꯒ ꯁꯤ ꯃꯉꯥꯏꯔꯦ ꯅꯥꯒꯤ ꯃꯇꯠ ꯑꯃ ꯅꯞꯄꯤꯖꯤ
ꯅꯣꯏꯗꯤ ꯑꯗꯨꯐꯧ ꯁꯤ ꯈꯨꯗꯣꯞ ꯁꯥꯅꯥ ꯂꯤꯛ ꯀꯩꯀꯥ ꯑꯩꯗꯤ ꯑꯃꯠꯇꯁꯨ ꯁꯨꯞꯇꯒꯤ ꯑꯩꯅ ꯁꯥꯖꯕ ꯁꯪꯒꯥꯏꯁꯦ ꯎꯝ ꯈꯨꯗꯣꯞꯁꯤꯗꯤ ꯑꯩꯅ ꯅꯥꯒꯤ ꯅꯥꯒꯤꯁꯤ ꯅꯍꯥꯋꯥꯏ ꯑꯆꯧꯕ ꯑꯣꯏꯅ ꯌꯥꯜꯂꯝꯃꯦꯕ
ꯎꯝ
ꯑꯗꯨꯗꯒꯤ ꯁꯥꯗꯣꯛꯍꯧꯕꯅꯤ ꯏꯗꯣꯝꯆꯥꯍꯣꯏꯅ ꯂꯩꯩꯁꯥꯕꯤ ꯐꯥꯔꯒ ꯅꯪ ꯑꯗꯨꯝ ꯔꯤꯡꯗꯣ ꯇꯧꯔꯒ ꯕꯣꯜꯗꯣ ꯌꯥꯜꯂꯒ ꯆꯠꯂ ꯂꯩ ꯏꯕꯦꯝꯃ ꯀꯣꯂꯦꯖ ꯀꯥꯔꯒꯕꯨ ꯈꯨꯗꯣꯀꯅꯅꯄꯤ ꯒꯤ ꯈꯨꯗꯣ ꯑꯃ ꯀꯩꯅꯣ ꯇꯧ ꯀꯣꯜꯂꯣ ꯈꯣꯠꯂꯣ ꯂꯩꯁꯥꯕꯤ ꯐꯥꯔꯒ ꯑꯗꯨ ꯇꯧꯔꯒ ꯃꯥꯅ ꯇꯧꯔ ꯁꯥꯗꯣꯛꯄꯤꯕꯅꯦ ꯑꯁ ꯑꯩꯈꯣꯏ ꯃꯥꯅ ꯀꯥꯇꯤ ꯑꯗꯨꯝ ꯂꯩꯖꯁ ꯑꯩꯈꯣꯏ ꯃꯥꯅ ꯆꯩꯔꯤ ꯄꯣꯠꯅꯤ ꯍꯌꯦꯡꯋꯥꯏ ꯑꯗꯨꯝ ꯌꯥꯜꯂꯒꯏ ꯂꯨꯍꯣꯡꯉꯝꯗꯥꯏꯗ ꯑꯃꯨꯛ ꯁꯥꯗꯣꯛꯅꯕ ꯈꯣꯠꯅꯕ ꯍꯧꯖꯤꯛꯐꯥꯎ ꯎꯁꯤꯗ ꯌꯥꯅ ꯂꯩꯒꯗ꯭ꯔꯣ ꯇꯧ ꯉꯥꯡꯉꯨꯗꯒꯤ ꯍ ꯁꯗꯣꯛ ꯐ
ꯎꯝ ꯎꯝꯗ ꯑꯩ ꯁꯅꯥ ꯅꯨꯄꯥꯗꯨꯗꯤ ꯑꯍꯦꯝꯃꯛ ꯄꯨꯔꯔꯣꯏ ꯑꯩ ꯑꯗꯨꯝ ꯈꯣꯠꯇꯦ ꯉꯥꯛꯇ
ꯍꯦꯔꯥꯡ ꯇꯧꯕꯗꯤ ꯉꯝꯃꯔꯣꯏ ꯑꯗꯨꯗ ꯂꯨꯍꯣꯡꯉꯝꯗꯥꯏꯗ ꯁꯥꯗꯣꯛꯄ ꯈꯣꯠꯄ ꯀꯥꯏ ꯑꯩꯗꯤ ꯑꯗꯨꯝ ꯁꯥꯗꯣꯛꯑꯔꯣꯏ ꯑꯁꯥꯃꯟ ꯄꯥꯝꯃꯣꯏ ꯑꯗꯨꯝ ꯀꯩꯒꯨꯝꯕ ꯍꯣꯡꯉꯦ ꯈꯜꯂꯁꯨꯀꯣ ꯑꯗꯨꯝ ꯁꯤꯔꯅꯤ ꯁꯤꯏ
ꯑꯩꯅꯅ ꯄꯤꯤꯁꯦ ꯃꯉꯣꯟꯜꯗꯒ ꯑꯗꯨꯝ ꯁꯤꯔꯨꯅꯦꯕ ꯑꯩ ꯈꯪꯉꯕ ꯑꯗꯨꯒ
ꯆꯥ ꯇꯕꯤ ꯄꯥ
ꯑꯩ ꯑꯗꯨꯝ ꯁꯤꯔꯨꯅꯤꯅ ꯅꯨꯄꯤꯁꯦ ꯃꯆꯥꯁꯦ ꯑꯗꯣ ꯑꯩꯅ ꯍꯌꯦꯡ ꯄꯩꯁꯥ ꯄꯥꯏꯔꯀꯥꯟꯗ ꯑꯩꯒꯤ ꯂꯤꯛ ꯁꯅꯥ ꯑꯁꯦꯡꯕ ꯁꯥꯖꯅꯤ ꯑꯩ ꯑꯗꯨꯝ ꯍꯥꯏꯅꯦꯕ ꯃꯇꯥꯎꯗꯨꯁꯨ ꯑꯩ ꯀꯔꯤꯝ ꯄꯣꯔꯛꯑꯣ ꯑꯩ ꯑꯗꯨꯝ ꯍꯥꯏꯅꯤ ꯍꯧꯖꯤꯛꯇ ꯍꯧꯅ ꯑꯩ ꯉꯝꯗꯦꯕ ꯑꯩ ꯃꯤꯅ ꯎꯒꯗꯕ ꯄꯣꯠꯇꯨꯗꯤ ꯀꯣꯠꯇꯦꯛꯅꯤ
ꯁꯒꯥꯃꯨꯛ ꯁꯅꯥ ꯁꯟꯗ ꯑꯥ ꯌꯧꯔꯦꯅꯥ ꯑ ꯑꯃꯨꯛ ꯂꯪꯅ ꯍꯅ ꯣ ꯀꯥꯡꯗꯅ ꯑꯃꯨꯛ ꯂꯪꯅ ꯍꯣꯠꯅꯩ ꯃꯀꯨꯨꯞ ꯃꯇ ꯑꯃꯨꯛ ꯂꯩꯅꯕ ꯀꯅꯥꯅ
ꯑꯩ ꯀ ꯍꯣꯠꯅꯔꯛ ꯑꯩ ꯈꯅꯤ ꯑꯩ ꯈꯜꯂꯤꯁꯦ ꯑꯗꯨꯝ ꯀꯔꯤꯝ ꯂꯩꯕ ꯅꯠꯇꯦ ꯏꯃꯥ ꯏꯄꯥꯗꯣ ꯑꯗꯨꯅ ꯑꯩ ꯌꯥꯝ ꯈꯟꯕꯗ ꯌꯥꯝ ꯋꯥꯏꯑꯦꯕ
ꯄꯤꯊ꯭ꯔꯥꯒꯤ ꯆꯦꯡꯕꯨ ꯑꯃ ꯄꯨꯅꯤꯡꯉꯦ ꯑꯩꯅ ꯄꯥꯝꯖꯕꯗ ꯄꯤꯊ꯭ꯔꯥꯏꯒꯤ ꯆꯦꯡꯕꯨꯁꯤꯃ ꯑꯩ ꯌꯥꯝꯅ ꯄꯥꯝꯖꯔꯦ ꯑꯗꯨꯒ ꯁꯣꯐꯥꯁꯤꯅ ꯚ ꯑꯥꯏ ꯄꯤꯗꯤ ꯇꯧꯅꯤꯡꯉꯦ ꯑꯗꯨ ꯈꯪꯗꯦ ꯑꯩ ꯑꯍꯦꯟꯕ ꯑꯩꯁꯨ ꯍꯥꯏꯕ ꯋꯥꯅꯤ ꯎꯝ ꯎꯝ ꯑꯗꯨ ꯃꯤꯄꯨꯝ ꯎꯝ ꯑꯗꯨ ꯃꯤ ꯄꯨꯝꯅꯃꯛ ꯑꯩꯗꯤ ꯚꯤ ꯑꯥꯏ ꯄꯤ ꯇꯧꯅꯤꯡꯉꯦ ꯃꯤ ꯄꯨꯝꯅꯃꯛꯅꯗꯤ ꯀꯩꯅꯣ ꯍꯥꯏꯕ ꯑꯣ ꯅꯥꯊꯟꯗ ꯄꯣꯛꯄ ꯑꯗꯨ ꯇꯧꯍꯜꯂꯨꯗꯥ ꯇꯧꯍꯜꯂꯨ ꯍꯥꯏꯗꯤ ꯏꯃꯥ ꯏꯄꯥꯅ ꯁꯤ ꯌꯧꯅꯤꯡꯉꯩꯁꯨ ꯍꯣꯠꯅꯕꯤꯔꯦ ꯇꯧꯔꯛꯑꯦ ꯉꯁꯤꯐꯥꯎ ꯀꯣ ꯑꯗꯨꯏꯗ ꯑꯃꯨꯛꯀ ꯑꯗꯨ ꯑꯗꯨ ꯍꯥꯏꯕ ꯉꯝꯃꯣꯏ
ꯃꯂ ꯊ ꯃꯖꯦ
ꯍ ꯍꯣꯏ ꯑꯩ ꯑꯝꯇ ꯌꯦꯡ ꯁꯦꯝꯈꯤ ꯍꯣꯏ ꯐꯔꯦ ꯐꯔꯦ
ꯑꯣ ꯊꯃꯦ ꯊꯃꯦ ꯎꯝ